ꯍꯜꯂꯣ ꯇꯥꯕ꯭ꯔꯣ꯫ ꯍꯜꯂꯣ꯫ ꯍꯜꯂꯣ꯫ ꯇꯥꯕꯔꯣ ꯚꯥꯏ꯫
ꯇꯥꯔꯕꫭ ꯚꯥꯏ꯫
ꯑꯣ ꯇꯥꯏ--ꯇꯥꯏ꯫
ꯑꯥ
ꯀꯩꯅꯣ ꯇꯧꯕ꯭ꯔꯣ ꯅꯪꯕꯨ ꯑꯣ ꯅꯨꯡꯉꯥꯏꯔꯤ--ꯅꯨꯡꯉꯥꯏꯔꯤ꯫ ꯅꯪꯕꯨ ꯀꯃꯥꯏꯅ ꯇꯧꯔꯤꯒꯦ ꯅꯨꯡꯉꯥꯏꯔꯤꯕ꯭ꯔꯣ꯫
ꯑꯁ ꯅꯨꯡꯉꯥꯏꯔꯤ ꯍꯥꯏꯇꯥꯔꯦꯅꯦ꯫ ꯁꯨꯝ ꯄꯪꯂꯩ ꯃꯔꯩꯔꯤꯕ ꯑꯗꯨꯅꯤ꯫
ꯉꯁꯤꯗꯤ ꯀꯔꯤ ꯀꯔꯤ ꯃꯊꯦꯜ ꯆꯥꯔꯒꯦ
ꯑꯁ ꯉꯁꯤꯗꯤ ꯍꯪꯒꯥꯝ ꯑꯃ ꯊꯣꯡꯖꯤꯜꯂꯦ ꯑꯗꯨꯒ ꯌꯣꯡꯆꯥꯛ ꯁꯤꯡꯖꯨ ꯑꯃ ꯇꯧꯔꯒ ꯆꯥꯊꯔꯦ
ꯎꯝ ꯐꯩꯐꯩ ꯑꯗꯨꯁꯨ ꯍꯥꯎꯕꯅꯤ ꯃꯇꯝꯒꯤ ꯏꯟꯁꯥꯡꯅꯤ
ꯑꯥ ꯃꯥꯅꯦ ꯃꯥꯅꯦ ꯅꯣꯏꯗꯤ ꯀꯩꯀꯩ ꯇꯧꯁꯤꯜꯂꯕ
ꯑꯩꯈꯣꯏꯁꯨ ꯉꯁꯤ ꯑꯩꯈꯣꯏꯒꯤ ꯎꯇꯤ ꯑꯃ ꯇꯧꯔꯦ ꯑꯗꯨꯒ ꯃꯣꯔꯣꯛ ꯑꯃ ꯃꯦꯠꯂꯦꯀꯣ ꯑꯗꯨꯒ ꯀꯥꯡꯉꯧ ꯑꯃ ꯉꯧꯔꯦ ꯑꯗꯨꯃꯥꯏꯅ ꯇꯧꯔ ꯆꯥꯔꯦ ꯍꯥꯏꯇꯥꯔꯦ
ꯎꯇꯤꯁꯨ ꯆꯥꯗ ꯀꯨꯏꯔꯕꯅꯤꯅ ꯎꯇꯤ ꯆꯥꯁꯦꯗ ꯎꯇꯤ ꯑꯩꯈꯣꯏ ꯆꯥꯔꯦ ꯉꯁꯤꯗꯤ
ꯈ꯭ꯋꯥꯏ ꯄꯥꯝꯖꯕꯅꯤꯅꯦꯗ
ꯎꯝ ꯃꯥꯅꯦ ꯎꯇꯤꯁꯤ ꯌꯥꯝ ꯍꯥꯎꯕꯅꯦ ꯍꯧꯖꯤꯛꯀꯥꯟ ꯑ ꯚꯥꯏ ꯑ ꯀꯩꯅꯣ ꯇꯧꯕ꯭ꯔ ꯏꯃꯨꯡ ꯃꯅꯨꯡ ꯑꯅꯥ ꯑꯌꯦꯛ ꯌꯥꯎꯗꯕ꯭ꯔ ꯀꯃꯥꯏꯅ ꯇꯧꯒꯦ ꯚꯥꯏ ꯈꯣꯏ ꯏꯇꯥꯎꯒꯤꯕꯨ
ꯏꯃꯨꯡ ꯃꯅꯨꯡ ꯀꯦꯝ ꯇꯧꯗꯦ ꯑꯅꯥ ꯑꯌꯦꯛ ꯌꯥꯎꯗꯦ ꯅꯨꯡꯉꯥꯏ ꯌꯥꯏꯐꯅ ꯂꯣꯏ ꯂꯩꯔꯤ ꯍꯥꯏꯇꯥꯔꯦꯅꯦ ꯌꯥꯝ ꯅꯨꯡꯉꯥꯏ ꯑꯗꯣꯝꯅ ꯍꯥꯏꯗꯤ ꯑꯩꯈꯣꯏ ꯇꯥꯃꯣꯁꯨ ꯍꯟꯇꯛ ꯑ ꯊꯕꯛ ꯈꯜꯂꯦꯅ ꯆꯪꯈ꯭ꯔꯦꯀꯣ
ꯑꯣ ꯐꯩ ꯐꯩ ꯑꯗꯨꯗꯤ ꯎꯝ
ꯑꯩꯈꯣꯏꯒꯤ ꯑꯉꯥꯡ ꯃꯈꯩꯗꯨꯁꯨ ꯍꯥꯏꯗꯤ ꯃꯣꯏꯁꯨ ꯑꯦꯛꯖꯥꯝꯗ ꯀꯩꯗ ꯄꯥꯁ ꯋꯥꯡ ꯋꯥꯡ ꯇꯧꯔꯛꯄꯒꯤ ꯍꯟꯗꯛꯇꯤ ꯑꯁ ꯃꯌꯥꯝ ꯂꯣꯏ ꯅꯨꯡꯉꯥꯏꯅꯔ‌ꯦ ꯀꯩꯅꯣ
ꯍꯣꯏ ꯍꯣꯏ
ꯅꯨꯡꯉꯥꯏꯕ ꯄꯥꯎ ꯉꯛ ꯑꯩꯒꯤ ꯏꯇꯥꯎꯗꯣ ꯐꯣꯟ ꯇꯧꯔ ꯈꯟ ꯈꯟꯅ ꯑꯗꯨꯝ
ꯎꯝ ꯆꯥꯎꯕꯁꯨ ꯄꯨꯟꯗꯕ ꯀꯨꯏꯔꯦ ꯅꯣꯡꯃ ꯐꯖꯅ ꯄꯨꯜꯂꯒꯀꯣ ꯊꯥꯎ ꯍꯌꯦꯡ ꯁꯨꯇꯤ ꯂꯩꯀꯟꯗ ꯅꯣꯡꯃ ꯐꯖꯅ ꯆꯥꯛ ꯑꯃ ꯆꯝꯃꯤꯟꯅꯁꯤ ꯄꯨꯟꯗꯕꯁꯨ ꯀꯨꯏꯔꯦ
ꯆꯥꯛ ꯑꯃ ꯐꯖꯅ ꯁꯤꯜꯂꯒ ꯃꯌꯥꯝ ꯐꯖꯅ ꯏꯕꯥꯅꯤ ꯈꯛꯇ ꯅꯠꯇꯕ ꯑꯇꯩ ꯏꯃꯥꯟꯅꯕ ꯃꯌꯥꯝ ꯃ‌ꯣꯏꯁꯨ ꯍꯥꯏꯗꯤ
ꯃꯣꯏꯁꯨ ꯑꯗꯨꯝ ꯍꯥꯏꯒꯗꯣꯏꯅꯦ ꯍꯣꯏ ꯃꯌꯥꯝ ꯑꯩꯈꯣꯏ ꯍꯥꯏꯇꯥꯔꯦ ꯑꯝ ꯄꯨꯟꯅ ꯃꯌꯥꯝ ꯑꯃ ꯆꯥꯃꯤꯅꯔꯁꯦ ꯑꯗꯣ
ꯎꯝ ꯆꯥꯎꯔꯃꯤꯅ ꯊꯕꯛꯄꯨꯗꯤ ꯂꯣꯏ ꯆꯤꯟꯅꯔꯝ ꯈꯪꯒꯅꯤ ꯑꯗꯨ ꯑꯣꯏꯔꯒꯁꯨ ꯍꯥꯏꯗꯤ ꯃꯇꯝ ꯈꯤꯇꯪ ꯈꯤꯇꯪ ꯀꯥꯏꯊꯣꯛꯉꯑꯒ ꯅꯣꯡꯃ ꯀꯥꯏꯊꯣꯛꯑꯒ ꯃꯌꯥꯝ ꯄꯨꯨꯝꯃꯔꯤ
ꯍꯣꯏ ꯍꯣꯏ ꯏ ꯀꯥꯏ ꯗꯦ ꯀꯥꯏ ꯗꯦ
ꯑꯦ ꯍꯔꯥꯎ ꯀꯨꯃꯍꯩꯁꯨ ꯍꯌꯦꯡ ꯂꯦꯗꯤ ꯍꯧ
ꯀꯨꯝꯍꯩꯁꯨ ꯍꯧꯖꯤꯛ ꯑꯗꯨꯝ ꯅꯍꯥꯟ ꯆꯩꯔꯥꯎꯕ ꯇꯧꯕ ꯀꯩ ꯆꯩꯔꯥꯎꯕꯈꯩ ꯇꯧ ꯂꯣꯏꯈ꯭ꯔꯦ ꯍꯧꯖꯤꯛ ꯑꯃꯨꯛ ꯀꯩꯅꯣꯝꯃ ꯂꯥꯛꯑꯅꯤ ꯑꯗꯨꯝ ꯃꯇꯝ ꯃꯇꯝꯒꯤ ꯂꯥꯏ ꯍꯔꯥꯎꯕ ꯀꯩꯗꯧꯕ ꯍꯥꯏꯇꯥꯔꯦ ꯆꯍꯤ ꯆꯍꯤꯒꯤ ꯍꯥꯏꯇꯥꯔꯦ ꯑꯗꯨꯃꯥꯏꯅ ꯂꯥꯛꯑꯅꯤ ꯑꯗꯨꯝ
ꯑꯗꯨꯗꯁꯨ ꯊꯦꯡꯅꯁꯤ ꯍꯥꯏꯗꯤ ꯂꯥꯏ ꯍꯔꯥꯎꯕ ꯍꯥꯏꯔꯦ ꯑꯩꯈꯣꯏ ꯇꯧꯗꯕ ꯌꯥꯗꯕ ꯑꯩꯈꯣꯏꯒꯤ ꯃꯅꯤꯄꯨꯔꯒꯤ ꯑꯣꯏꯕ ꯎꯝ ꯎꯝ ꯃꯥꯅꯦ ꯃꯥꯅꯦ ꯂꯥꯏꯒꯤ ꯑꯣꯏꯅꯥ ꯑꯗꯨꯝ ꯍꯧꯖꯤꯛꯀꯥꯟ ꯌꯥꯝ ꯐꯩ ꯃꯣꯏ ꯍꯧꯖꯤꯛꯀꯥꯟ ꯂꯥꯏ ꯀꯝꯃꯤꯇꯤ ꯀꯩꯀꯩ ꯇꯧꯅꯔꯤꯕꯁꯤꯡꯁꯤꯁꯨ ꯍꯥꯏꯇꯥꯔꯦꯅꯦ ꯍꯥꯏꯗꯤ ꯃꯁꯨ
ꯍꯣꯏ
ꯐꯖꯅꯥ ꯁꯤꯜꯂꯦ ꯍꯦꯖꯤꯛꯀꯥꯟꯗꯤ
ꯃꯥꯅꯦ ꯃꯥꯅꯤ
ꯖꯒꯣꯏꯕꯨ ꯑꯣꯏꯔꯣ ꯑꯗꯒꯤ ꯏꯁꯩꯕꯨ ꯑꯣꯏꯔꯣ ꯃꯥꯏꯕꯥ ꯃꯥꯥꯏꯕꯤ ꯀꯩꯗꯧꯕꯥ ꯍꯥꯏꯗꯤ ꯐꯖꯅꯕ ꯁꯤꯜꯂꯦ ꯃꯣꯏꯁꯨ
ꯃꯥꯅꯦ ꯃꯥ ꯍꯔꯥꯎ ꯀꯨꯝꯍꯩꯁꯤ ꯑꯩꯈꯣꯏꯒꯤ ꯆꯍꯤ ꯑꯃꯗ ꯌꯥꯝ ꯂꯩꯈ꯭ꯔꯦ ꯏꯇꯥꯎ ꯍꯥ ꯅꯠꯇ꯭ꯔꯥ ꯍꯔꯥꯎ ꯀꯨꯝꯍꯩꯁꯤ ꯌꯥꯝ ꯂꯩꯒꯔꯦ ꯄꯋꯔꯗꯤ ꯑꯩꯈꯣꯏ ꯌꯥꯝ ꯌꯥꯝꯈ꯭ꯔꯦꯕ
ꯎꯝ
ꯌꯥꯎꯁꯪ ꯆꯩꯔꯥꯎꯕ ꯂꯥꯏ ꯍꯔꯥꯎꯕ ꯊꯥꯕꯜ ꯆꯣꯡꯕ ꯀꯌꯥ ꯃꯌꯥꯝ ꯂꯩꯗꯅ ꯑꯥ ꯑꯗꯒꯤ ꯗꯨꯔꯒꯥ ꯄꯨꯖꯥ ꯆꯥ ꯍꯥꯏꯕ ꯗꯤꯋꯥꯂꯤ ꯍꯥꯏꯕ꯭ꯔꯥ ꯅꯤꯡꯉꯣꯜ ꯆꯥꯛꯀꯧꯕ ꯑꯩꯈꯣꯏꯒꯤ ꯃꯩꯇꯩꯒꯤ ꯑꯩꯈꯣꯏ ꯍꯥꯏꯇꯥꯔꯦ ꯀꯨꯏꯅꯥ ꯆꯠꯅꯕꯤꯅꯥ ꯑꯥ ꯈꯋꯥꯏꯗꯒꯤ ꯇꯧꯔꯛꯄ ꯑꯩꯈꯣꯏꯒꯤ ꯑꯗꯨꯒꯨꯝꯕ
ꯑ ꯑꯗꯥꯏ ꯍꯥꯏꯔꯥꯗꯤ ꯆꯩꯔꯥꯎꯕꯥ ꯑꯣꯏꯗꯣꯏꯔꯣ ꯍꯥ ꯆꯩꯔꯥꯎꯕꯥ ꯑꯣꯏ ꯇꯦꯔ꯭ꯗꯒꯤ ꯑꯃꯕꯨ ꯑꯣꯏꯒꯦꯔꯥ ꯍꯥꯏꯅ ꯍꯥꯏꯁꯦ ꯍꯧꯖꯤꯛꯀꯥꯟꯗꯤ ꯂꯣꯏꯅ ꯐꯖꯅ ꯁꯤꯟꯕꯁꯨ ꯂꯣꯏ ꯐꯖꯅ ꯁꯤꯟꯅꯔꯦꯀꯣ ꯑꯗꯨ ꯎꯝ ꯑꯗꯩ ꯉꯔꯥꯡ ꯅꯍꯥꯟꯗꯁꯨ ꯌꯥꯎꯁꯟ ꯇꯧꯔꯤ ꯅꯠꯇ꯭ꯔꯥ
ꯃꯥꯅꯤ ꯃꯥꯅꯤ
ꯌꯥꯎꯁꯪꯗꯁꯨ ꯑꯗꯨꯝ ꯍꯥꯏꯗꯤ ꯃꯃꯥꯡ ꯃꯃꯥꯡ ꯀꯨꯏꯔꯦ ꯇꯧꯔꯛ ꯇꯕ ꯑꯗꯨꯅ ꯍꯟꯗꯛ ꯁꯤꯟꯕꯗꯨꯗ ꯐꯖꯅ ꯁꯤꯜꯂꯦ ꯍꯥꯏꯇꯥꯔꯦ ꯑꯉꯥꯡ ꯐꯖꯅ ꯆꯥꯎꯅ ꯑꯗꯨꯝ ꯁꯤꯜꯂꯦ
ꯐꯩ ꯑꯩ ꯃꯣꯏ ꯁꯨꯃꯥꯏꯅ ꯇꯧꯕꯁꯤ ꯐꯩ ꯍꯥꯏꯇꯥꯔꯦꯅꯦ
ꯎꯝ
ꯑꯥ ꯑꯗꯣ ꯑꯇꯩ ꯑꯇꯩꯁꯨ ꯍꯥꯏꯕꯅꯤ ꯏꯇꯥꯎꯕꯨ ꯁꯥꯟꯅ ꯈꯣꯠꯅꯕꯁꯤ ꯀꯃꯥꯏ ꯀꯃꯥꯏꯅ ꯇꯧꯔꯤꯒꯦ
ꯁꯥꯟꯅꯕꯁꯤ ꯑꯩꯁꯨ ꯑꯗꯨꯝ ꯍꯟꯗꯛꯁꯦ ꯑꯗꯨꯝ ꯍꯥꯏꯗꯤ ꯑꯗꯨꯝ ꯆꯠꯂꯤ ꯍꯥꯏꯇꯥꯔꯦ ꯂꯦꯞꯇꯅ ꯑꯗꯨꯝ ꯉꯝꯅꯕ ꯑꯗꯨꯝ ꯆꯠꯂꯤ ꯑꯗꯨ ꯍꯣꯏ ꯆꯤꯟꯖꯥꯛꯄꯨꯗꯤ ꯗꯥꯏꯠꯄꯨꯗꯤ ꯍꯥꯏꯇꯥꯔꯦꯀꯣ ꯉꯝꯅꯕ ꯑꯗꯨꯝ ꯍꯥꯏꯗꯤ ꯂꯩꯇ꯭ꯔꯁꯨ ꯑꯗꯨꯝ ꯉꯝꯅꯕ ꯑꯗꯨꯝ ꯆꯥꯔꯦꯕ ꯃꯦꯟꯇꯦꯟ ꯇꯧꯔꯒ ꯑꯩꯈꯣꯏꯒꯤ ꯄ꯭ꯔꯣꯇꯤꯟ ꯍꯥꯏ ꯇꯥꯔꯦ ꯄ꯭ꯔꯣꯇꯤꯟꯒꯨꯝꯕ ꯑꯩꯈꯣꯏꯒꯤ ꯂꯐꯣꯏ ꯁꯪꯒꯝ ꯌꯦꯔꯨꯝ ꯑꯗꯒꯤ ꯑꯩꯈꯣꯏ ꯃꯪꯒ ꯑꯉꯥꯡꯕꯗꯣ ꯑꯩꯈꯣꯏꯒꯤ ꯀꯩꯅꯣ ꯇꯧꯕꯗꯣ ꯌꯥꯝ ꯐꯩꯌꯦꯕ ꯑꯗꯨ ꯄꯣꯠꯇꯣ ꯆꯥꯕꯁꯦ ꯑꯩꯈꯣꯏ ꯏꯁꯇꯦꯃꯤꯅꯥ ꯑꯩꯈꯣꯏ ꯍꯥꯏ ꯇꯥꯔꯦ ꯍꯛꯆꯥꯡꯗ ꯌꯥꯝ ꯀꯜꯂꯦꯕ ꯑꯩꯈꯣꯏꯒꯤ
ꯍ ꯑꯐꯕ ꯉꯥꯛꯇꯅꯤꯍꯥꯏ ꯇꯔꯦ ꯇꯣꯡꯉꯥꯏ
ꯆꯥꯡ ꯉꯝꯅꯕ ꯍꯣꯠꯅꯔꯤ ꯍꯥꯏꯇꯥꯔꯦ
ꯎꯝ ꯍꯣꯠꯅꯗꯧꯅꯦ ꯑꯗꯨ ꯊꯕꯛꯀꯤ ꯀꯩ ꯀꯩ ꯍꯥꯏꯗꯤ ꯁꯨꯝ ꯏꯃꯨꯡ ꯃꯅꯨꯡ ꯃꯃꯥꯍꯣꯏ ꯕꯕꯥꯍꯣꯏ ꯅꯨꯡꯉꯥꯏꯔꯤꯕ꯭ꯔꯥ ꯍꯥꯏ ꯆꯠꯆ꯭ꯔꯒ ꯀꯩꯀꯩ ꯊꯕꯛ ꯇꯧꯔꯒ ꯂꯩꯔꯤꯒ ꯍꯥꯏꯗꯤ ꯏꯇꯥꯎꯍꯣꯏ ꯍꯥꯟꯅ ꯉꯥ ꯐꯥꯝ ꯇꯧꯕꯗꯨ ꯇꯧꯔꯤꯕ ꯅꯠꯇ꯭ꯔꯣ
ꯇꯧꯔꯤ ꯇꯧꯔꯤ ꯑꯩꯖꯤꯣꯏ ꯏꯇꯥꯎ ꯍꯧꯖꯤꯛ ꯉꯥ ꯐꯥꯝ ꯑꯦ ꯑꯩꯈꯣꯏ ꯇꯧꯔꯦꯕꯀꯣ ꯉꯥ ꯐꯥꯝꯗꯣ ꯑꯗꯨ ꯑꯩꯈꯣꯏꯒꯤ ꯀꯩꯅꯣꯗꯣ ꯑꯩꯈꯣꯏꯒꯤ ꯃꯃꯥꯗꯣ ꯅꯍꯥꯟ ꯃꯔꯛ ꯑꯃ ꯃꯁꯥꯗꯨ ꯑꯩꯅ ꯏꯇꯥꯎꯕꯗ ꯍꯥꯏꯗꯕ ꯍꯥꯏ ꯇꯔꯦ ꯉꯥꯏꯇꯕꯒꯤ ꯅꯥꯕ ꯈꯣꯠꯄ ꯍꯥꯏꯁꯤꯗꯤ ꯈꯤꯇꯪ ꯍꯥꯏꯕꯗꯤ ꯅꯨꯡꯉꯥꯏꯇꯕ ꯏꯇꯥꯎꯕ ꯑꯣꯏꯅ ꯋꯥꯈꯜꯗꯣ ꯈꯤꯇꯪ ꯅꯨꯡꯉꯥꯏꯈꯤꯕ ꯍꯥꯏꯕꯒꯤꯀꯣ ꯑꯩꯅ ꯏꯇꯥꯎꯗ ꯍꯥꯏꯗ꯭ꯔꯕꯅꯤ ꯍꯥꯏꯗꯤ ꯍꯞꯇꯥꯃꯨꯛ ꯍꯥꯏꯗꯤ ꯃꯁꯥꯗꯨ ꯈꯤꯇꯪ ꯑꯩꯈꯣꯏꯒꯤ ꯆꯠꯄꯦꯠ ꯆꯠꯄꯦꯠ ꯅꯥꯕꯒꯤ ꯍꯥꯏꯇꯥꯔꯦ ꯑꯗꯨꯃꯥꯏꯅ ꯇꯧꯔꯒ ꯃꯁꯥꯗꯨ ꯇꯧꯔ ꯇꯧꯔꯦ ꯑꯗꯨ ꯃꯇꯝ ꯈꯔ ꯍꯥꯏꯇꯥꯔꯦ ꯑꯩꯈꯣꯏ ꯍꯧꯖꯤꯛ ꯍꯤꯗꯥꯛ ꯂꯥꯡꯊꯛ ꯐꯖꯅ ꯆꯥꯔꯒ ꯈꯔ ꯐꯔꯦ ꯑꯗꯨ ꯑꯗꯨꯝ ꯐꯥꯝꯗꯁꯨ ꯑꯗꯨꯝ ꯃꯤ ꯑꯩꯈꯣꯏꯒꯤ ꯉꯥ ꯐꯥꯕ ꯂꯥꯛꯄꯒꯤ ꯍꯥꯏꯇꯥꯥꯔꯦ ꯃꯤ ꯑꯗꯨꯝ ꯂꯥꯛꯑꯦꯕ ꯑꯩꯈꯣꯏ ꯐꯥꯔꯝꯗꯣ
ꯑꯥ
ꯑꯗꯨꯒꯤ ꯑꯗꯨꯝ ꯉꯥꯁꯨ ꯑꯗꯨꯝ ꯐꯅꯌꯥꯝ ꯐꯥꯏ ꯑꯗꯒꯤ ꯑꯩꯈꯣꯏꯁꯨ ꯑꯗꯨꯝ ꯑꯗꯨꯗꯒꯤ ꯉꯥꯗꯨ ꯐꯥꯔꯒ ꯑꯗꯨꯝ ꯍꯥꯏꯇꯥꯔꯦ ꯀꯩꯊꯦꯜꯗ ꯊꯥꯕ ꯀꯩꯗꯧꯕ ꯑꯗꯨꯝ ꯆꯠꯂꯦꯕ ꯑꯩꯈꯣꯏꯒꯤ ꯍꯣꯏ ꯍꯥꯏꯇꯥꯔꯦ ꯁꯨꯃꯥꯏꯅ ꯇꯧꯔꯒ ꯍꯌꯦꯡ ꯅꯣꯡꯃ ꯏꯇꯥꯎꯍꯣꯏꯗ ꯑꯩꯈꯣꯏꯗꯒꯤ ꯉꯥ ꯑꯆꯧꯕ ꯑꯃ ꯐꯥꯔꯒ ꯏꯇꯥꯎꯈꯣꯏꯗ ꯑꯃ ꯆꯥꯁꯤ ꯍꯥꯏꯇꯥꯔꯦ ꯅꯣꯡꯃ ꯍꯣꯏ ꯍꯥꯏꯇꯥꯔꯦ ꯎꯝ ꯆꯔꯥ ꯑꯃ ꯆꯁꯤ ꯇꯥꯎꯕꯩꯗ
ꯄꯨꯟꯗꯁꯨ ꯀꯨꯏꯑꯦ ꯄꯨꯜꯂꯒ ꯎ ꯑꯃꯕꯨ ꯑꯣꯏꯔꯣ ꯑꯃꯕꯨ ꯑꯣꯏꯔꯣ ꯑꯩꯈꯣꯏ ꯂꯥꯞꯊꯣꯛꯅꯕ ꯌꯥꯔꯣꯏꯒ
ꯎꯝ ꯃꯥꯅꯦ ꯃꯥꯅꯦ ꯑꯗꯨꯅꯦ ꯑꯗꯒꯤ ꯑꯗꯨꯅ ꯑꯩꯁꯨ ꯉꯔꯥꯡ ꯅꯍꯥꯟꯗꯒꯤ ꯑꯩꯈꯣꯏꯒꯤ ꯑꯩꯈꯣꯏ ꯑꯅꯛꯄꯗ ꯄꯥꯠ ꯑꯃ ꯂꯩꯕꯗꯣ꯫
ꯑꯥ
ꯄꯥꯠ ꯈꯤꯇꯪ ꯆꯥꯎꯕ ꯃꯌꯥꯝ ꯆꯠꯅ ꯑꯝ ꯂꯩꯇ꯭ꯔꯣ ꯌꯥꯝ ꯐꯖꯩ ꯍꯥꯏꯗ ꯑꯃ ꯁꯦꯝꯖꯤꯟꯒꯔꯦꯕ꯫ ꯄꯥꯠꯇꯣ ꯑꯗꯨꯅ ꯃꯤꯁꯨ ꯌꯦꯡꯕ ꯌꯥꯝ꯫ ꯌꯥꯝ ꯂꯥꯛꯑꯦ ꯍꯧꯖꯤꯛꯁꯤ ꯐꯖꯔꯕꯅꯤꯅ ꯃꯐꯝꯗꯣ ꯍꯥꯏꯇꯥꯔꯦ ꯑꯗꯒꯤ ꯍꯤ ꯇꯣꯡꯉꯒ ꯀꯩꯗꯧꯔ ꯆꯠꯄ ꯑꯩꯈꯣꯏꯒꯤ ꯌꯥꯝ ꯅꯨꯡꯉꯥꯏꯔꯦ ꯍꯥꯏ ꯇꯥꯔꯦ ꯑꯗꯒꯤ ꯅꯨꯃꯤꯗꯥꯡ ꯋꯥꯏꯔꯝꯇꯥꯔꯕꯅꯤꯅ ꯑꯩꯈꯣꯏꯒꯤ ꯎꯆꯦꯛ ꯀꯩꯀꯩꯁꯦ ꯂꯣꯏ ꯄꯥꯏꯗꯔꯒ ꯑꯩꯈꯣꯏ ꯃꯅꯤꯡ ꯃꯈꯥ ꯇꯝꯃꯦ ꯃꯣꯏꯁꯨꯀꯣ ꯍꯧꯖꯤꯛ ꯍꯧꯖꯤꯛꯁꯨ꯫ ꯑꯗꯒꯤ ꯍꯪꯆꯤꯠꯁꯨ ꯐꯖꯅ ꯂꯥꯡꯉꯦ ꯅꯨꯡꯉꯥꯏꯔꯦꯕ
ꯎꯝ ꯑꯗꯨꯃꯥꯏꯅꯒ ꯁꯦꯝꯕꯤꯔꯒ ꯊꯝꯕꯗ ꯍꯥꯏꯗꯤ ꯄꯥꯈꯪ ꯂꯩꯁꯕꯤ ꯍꯥꯏꯇꯥꯔꯦꯅꯦ ꯁꯨꯝ ꯑꯗꯒꯤ ꯂꯩꯗꯅ ꯍꯧꯖꯤꯛꯀꯥꯟꯗꯤ ꯏꯟꯈꯠꯂꯛꯄ ꯑꯉꯥꯡ ꯃꯈꯈꯩ꯫ ꯑꯗꯨ ꯏꯔꯥꯡ ꯈꯛꯇ ꯌꯥꯎꯖꯔꯒ ꯅꯨꯡꯉꯥꯏ ꯖꯕ꯫ ꯄꯥꯗꯒꯤ ꯐꯖꯕ ꯃꯐꯝꯗ ꯄꯨꯖꯔꯒ ꯄꯦꯟꯖꯕ ꯍꯥꯏꯇꯥꯔꯦ ꯃꯣꯏꯒꯨꯝꯕ ꯃꯌꯥꯝ꯫ ꯑꯗꯨꯝꯕꯗꯣ ꯌꯥꯝ ꯐꯩ ꯑꯩ ꯋꯥꯈꯜꯗꯗꯤ ꯏꯇꯥꯎ ꯀꯥꯟꯅꯩ ꯍꯥꯏꯇꯥꯔꯦ꯫ ꯑꯩꯕꯨ ꯂꯝ ꯂꯝ ꯂꯩ ꯨꯒꯗ ꯂꯩꯔꯗꯤ ꯂꯝ ꯑꯃꯇꯪ ꯂꯩꯔꯒ
ꯍꯣꯏ ꯏꯇꯥꯎ ꯍꯧꯖꯤꯛꯀꯤ ꯄꯥꯠꯇꯣ ꯏꯇꯥꯎꯈꯧꯁꯨ ꯍꯥꯟꯅ ꯆꯠꯈ꯭ꯔꯕ ꯆꯠꯇ꯭ꯔꯤꯕ ꯑꯩ ꯀꯣ ꯍꯪꯕꯨ ꯍꯪꯗ꯭ꯔꯦ꯫ ꯑꯣ ꯃꯐꯝꯗꯤ ꯌꯥꯝ ꯐꯖꯩꯕ ꯑꯗꯣ ꯍꯌꯦꯡ ꯅꯣꯡꯃꯥꯏ ꯏꯇꯥꯎ ꯀꯣꯛ ꯆꯠꯂꯨꯁꯦ꯫ ꯑꯩꯈꯣꯏ ꯍꯥꯏꯇꯥꯔꯦ ꯄꯨꯟꯅ ꯅꯣꯡꯃ ꯂꯥꯛꯀꯦ ꯁꯤ ꯃꯇꯥꯡ ꯆꯥꯒꯅꯨꯀꯣ ꯑꯩꯁꯨ ꯉꯁꯤ ꯉꯔꯥꯡꯗꯤ ꯆꯠꯇꯔꯦꯕ꯫ ꯑꯗꯨ ꯑꯅꯥ ꯑꯌꯦꯛ ꯀꯩꯅꯣ ꯇꯧꯕꯅꯤꯅ꯫ ꯑꯩꯈꯣꯏ ꯍꯧꯖꯤꯛꯄꯨꯗꯤ ꯐꯕ ꯐꯔꯦ ꯑꯣ ꯃꯊꯪ ꯍꯞꯇꯥꯗꯁꯨ꯫ ꯑꯗꯨꯝ ꯆꯠꯅꯕ ꯇꯧꯒꯦ ꯇꯧꯔꯦ ꯈꯜꯂꯦꯕ ꯃꯐꯝꯗ ꯑꯩꯈꯣꯏ ꯍꯥꯡꯆꯤꯠ ꯂꯥꯡꯕ ꯌꯥꯝ ꯅꯨꯡꯉꯥꯏꯕ ꯍꯥꯏꯇꯥꯔꯦ꯫
ꯑꯥ ꯆꯠꯀꯗꯕꯅꯤ ꯀꯩꯅꯣ ꯀꯣꯏꯒꯗꯕꯅꯤ ꯀꯩꯅꯣ ꯑꯩꯈꯣꯏ ꯄꯈꯪ꯫
ꯑꯩꯈꯣꯏ ꯃꯍꯧꯁꯥꯒꯤ ꯄ꯭ꯔꯀ꯭ꯔꯤꯇꯤ ꯏꯃꯥꯅ ꯄꯤꯔꯛꯄ ꯑꯩꯈꯣꯏꯒꯤ ꯍꯋꯥ ꯅꯨꯡꯁꯤꯠꯁꯤ ꯌꯥꯝ ꯑꯩꯈꯣꯏ ꯏꯁꯥꯗ ꯌꯥꯝ ꯀꯥꯟꯅꯩꯌꯦꯕ ꯑꯩꯈꯣꯏꯒꯤ
ꯀꯥꯟꯅꯕ ꯍꯥꯏꯕꯨ ꯀꯩꯅꯣ ꯑꯁꯦꯡꯕ ꯅꯨꯡꯁꯤꯠ ꯍꯥꯏꯔꯦ ꯃꯅꯤꯄꯨꯔꯗ ꯂꯣꯏ ꯂꯩꯔꯦ ꯑꯗꯩ ꯃꯣꯏ ꯑꯥ ꯃꯄꯥꯥꯟ ꯂꯝꯗ ꯑꯁꯦꯡꯕꯅꯨꯡꯁꯤꯠ ꯌꯥꯝ ꯐꯪꯄꯣꯠꯇꯦ ꯀꯩꯅꯣ꯫
ꯃꯥꯅꯦ ꯃꯥꯅꯦ
ꯁꯅꯥ ꯂꯩꯕꯥꯛ ꯃꯅꯤꯄꯨꯔꯁꯦ ꯂꯤꯡꯈꯠ ꯀꯩꯅꯣ꯫
ꯎꯝ ꯃꯥꯅꯦ
ꯐꯪꯍꯧꯗꯦ꯫ ꯑꯇꯩ ꯑꯇꯩ ꯃꯐꯝꯗ ꯃꯈꯣꯏꯒꯤ ꯂꯩꯔꯤꯕ ꯁꯣꯝ ꯁꯥꯏꯠ ꯃꯅꯤꯄꯨꯔ ꯃꯅꯨꯡꯗ ꯕꯨ ꯑꯩꯈꯣꯏꯅ ꯂꯩꯔꯤꯕ ꯖꯒꯥ ꯀꯛꯆꯤꯡꯅꯦ ꯍꯥꯏꯔꯗꯤ ꯂꯣꯏꯔꯕꯅꯤ ꯀꯩꯅꯣ ꯐꯕꯒꯤ ꯆꯥꯡꯁꯦ꯫
ꯎꯝ ꯃꯥꯅꯦ ꯃꯥꯅꯦ ꯍꯣꯏ ꯍꯣꯏ ꯏꯇꯥꯎ ꯀꯩꯅꯣꯝꯃ ꯍꯥꯏꯒꯦ ꯍꯧꯖꯤꯛ ꯏꯇꯥꯎꯒꯤ ꯋꯥ ꯑꯃ ꯊꯠꯆꯒꯦ ꯍꯥꯏꯗꯤ ꯅꯍꯥꯟ ꯏꯇꯥꯎ ꯍꯥꯟꯅ ꯑꯩꯈꯣꯏ ꯂꯝꯖꯦꯜ ꯆꯦꯟꯕ ꯀꯩꯅꯣ ꯇꯧꯕꯒꯤ ꯇꯧꯕꯗꯣ ꯀꯃꯥꯏꯅ ꯇꯧꯈꯔꯒꯦ ꯍꯪꯒꯦ ꯇꯧꯕ꯫
ꯇꯧꯔꯤꯗ ꯑꯗꯨꯝ ꯍꯥꯏꯗꯤ ꯁꯥꯟꯅꯕ ꯆꯠ ꯂꯝꯖꯦꯜ ꯆꯦꯜꯂꯤ꯫ ꯑꯗꯨꯒ ꯑꯇꯩ ꯑꯇꯩ ꯀꯩ ꯀꯩ ꯂꯩꯕ ꯇꯧꯕ ꯌꯥꯕ ꯂꯣꯏ ꯇꯧꯁꯤꯜꯂꯦ ꯁꯥꯟꯅꯕ ꯌꯥꯕ ꯂꯣꯏ ꯁꯥꯟꯅꯁꯤꯜꯂꯦ ꯑꯗꯨꯒ ꯈꯪꯗꯦ ꯗ ꯏꯇꯥꯎ ꯍꯧꯖꯤꯁꯨꯀꯥꯟꯁꯦ ꯁꯥꯟꯅꯕꯁꯦ ꯌꯥꯝ ꯀꯥꯟꯅꯩ ꯍꯥꯏꯇꯥꯔꯦꯅꯦ꯫
ꯃꯥ ꯃꯅꯦ ꯑꯗꯨ ꯗꯥꯥꯏꯠꯁꯨ ꯑꯃꯨꯛ ꯆꯥꯗꯔꯗꯤ ꯑꯃꯨꯛ ꯆꯤꯟꯖꯥꯛꯁꯤꯁꯨ ꯑꯃꯨꯛ ꯃꯦꯟꯇꯦꯟ ꯇꯧꯗꯗꯤ ꯑꯃꯨꯛ ꯌꯥꯗꯕꯅꯤꯅꯀꯣ ꯈꯤꯇꯪ ꯆꯥꯔꯒ ꯀꯩꯅꯣ ꯇꯧꯔꯒ ꯆꯦꯟꯗ꯭ꯔꯗꯤ ꯑꯃꯨꯛ ꯍꯛꯆꯥꯡꯗ ꯁꯣꯛꯇꯣꯏꯅꯤꯗꯣ꯫
ꯁꯣꯛꯇꯣꯅꯤ ꯁꯣꯛꯇꯣꯅꯤ ꯗꯨꯅ ꯄꯪꯁꯥꯟ ꯁꯥꯟꯅꯁꯤꯟꯕꯁꯨ ꯐꯠꯇꯦ ꯍꯥꯏꯇꯥꯔꯦꯅꯦ ꯑꯩꯅ ꯈꯜꯂꯨꯔꯤꯕ ꯑꯉꯥꯡꯁꯤꯡꯁꯦ ꯍꯥꯏꯗꯤ ꯃꯣꯏꯁꯨ ꯁꯥꯟꯅꯅꯤꯡꯉꯦꯅ ꯑꯩꯈꯣꯏ ꯄꯪꯁꯥꯟ ꯁꯥꯟꯅ ꯁꯟꯕ ꯑꯗꯒꯤ ꯗꯥꯏꯅ ꯋꯥꯠꯁꯤꯜꯂꯛꯄ ꯑꯗꯨꯝꯕ ꯈꯔ ꯑꯗꯨꯝ ꯌꯥꯎꯋꯦꯀꯣ ꯍꯥꯏꯗꯤ ꯆꯥꯕ ꯊꯛꯄꯒꯤ ꯑꯩꯈꯣꯏꯒꯤ ꯁꯤ ꯌꯥꯎꯗꯔꯒꯗꯤ ꯄꯥꯡꯒꯟ ꯊꯣꯛ ꯑꯣꯏꯗꯣꯏꯅꯦꯕ꯫ ꯑꯃꯕꯨ ꯑꯣꯏꯒꯦꯔꯥ ꯑꯃꯕꯨ ꯍꯣꯏ ꯍꯦꯔ ꯂꯐꯣꯏ ꯁꯪꯒꯣꯝ ꯊꯛꯀꯦꯔꯥ ꯁꯦꯝ ꯀꯣꯝꯂꯥ ꯆꯥꯒꯦꯔꯥ ꯑꯦꯅꯤ ꯍꯥꯏꯅ ꯀꯥꯟꯅꯕ ꯍꯥꯏꯇꯥꯔꯦꯅ ꯏꯗꯥꯎ ꯁꯨꯝꯕꯁꯦ ꯆꯥꯔ ꯁꯥꯟꯅꯕ ꯑꯣꯏ ꯑꯐ ꯆꯥꯗꯕꯤꯗ ꯁꯥꯟꯅꯕ ꯑꯉꯥꯡ ꯈꯔ ꯑꯗꯨꯝ ꯊꯦꯡꯅꯩ ꯍꯥꯏꯇꯥꯔꯦꯅꯣ
ꯍꯣꯏ ꯍꯣꯏ ꯃꯥꯟꯅꯦ ꯃꯅꯦ ꯃꯥꯅꯤ ꯆꯥꯗ꯭ꯔꯗꯤ ꯏꯁꯥꯗ ꯑꯗꯨꯝ ꯁꯣꯛꯇꯣꯏꯅꯤꯅꯀꯣ ꯑꯩ ꯅꯥꯔꯀꯥꯟꯗꯗꯤ ꯍꯧꯖꯤꯛꯇꯤ ꯑꯗꯨꯝ ꯄꯩꯁꯥꯗꯤ ꯑꯗꯨꯝ ꯇꯤꯡꯉꯦꯕ ꯅꯥꯔꯀꯥꯟꯗ ꯍꯧꯖꯤꯛꯀꯛ ꯅꯥꯕꯗ ꯑꯗꯨꯝ ꯍꯥꯏꯗꯤ ꯑꯅꯥ ꯂꯥꯏꯌꯦꯡ ꯁꯪꯗ ꯍꯧꯖꯤꯛ ꯑꯗꯨꯝ ꯆꯠꯇ ꯌꯥꯗꯝꯃꯤꯅꯀꯣ ꯃꯇꯝꯒꯤ ꯃꯇꯨꯡ ꯏꯟꯅ ꯎꯝ ꯍꯣꯏ ꯏꯇꯥꯎ ꯋꯥꯔꯤꯁꯨ ꯅꯨꯡꯉꯥꯏꯔꯦ ꯍꯌꯦꯡ ꯅꯣꯡꯃ ꯃꯇꯥꯡ ꯆꯥꯔꯀꯥꯟꯗꯣ ꯏꯇꯥꯎ ꯄꯨꯜꯂꯒꯀꯣ ꯆꯥꯛ ꯆꯥꯔ ꯑꯃ ꯆꯥꯃꯤꯟꯅꯔꯁꯤ ꯍꯣ ꯍꯣꯏ ꯏꯇꯥꯎ ꯎꯝ ꯍꯣꯏ ꯊꯝꯃꯒꯦ ꯊꯝꯃꯒꯦ ꯏꯇꯥꯎ ꯎꯝ